ꯍꯜꯂꯣ
ꯑꯣ
ꯍꯜꯂꯣ
ꯇꯥꯗ꯭ꯔꯣ
ꯑꯣ ꯇꯥꯏ ꯇꯥꯏꯌꯦ
ꯑꯣ
ꯅꯨꯉꯥꯏꯔꯤꯕ꯭ꯔꯣ
ꯑꯧ ꯅꯨꯡꯉꯥꯏꯔꯤ ꯅꯪꯗꯤ
ꯅꯨꯡꯉꯥꯏꯔꯤ ꯀꯩ ꯇꯧꯔꯤꯒꯦ ꯍꯧꯖꯤꯛꯇꯤ
ꯐꯃꯨꯡꯗ ꯁꯨꯝ ꯍꯤꯞꯄꯒ ꯂꯩ
ꯆꯨꯕ꯭ꯔꯅꯦ ꯅꯣꯏꯔꯣꯝꯗ
ꯆꯨꯗꯦ ꯑꯈꯣꯏꯗꯗꯤ
ꯑꯩꯈꯣꯏꯔꯣꯝꯗ ꯅꯣꯡ ꯃꯝꯃꯦ ꯅꯣꯡ ꯆꯨꯗꯧꯔꯦ
ꯑꯣ ꯉꯁꯥꯏꯒꯤ ꯆꯨꯗꯦꯀꯣ
ꯉꯁꯥꯏꯗꯤ ꯆꯨꯗꯦꯗ ꯅꯨꯡꯁꯥ ꯅꯨꯡꯁꯥ ꯁꯥꯏ ꯍꯧꯖꯤꯛꯅ
ꯑꯧ ꯑꯣ ꯍꯧꯖꯤꯛ ꯑꯩꯈꯣꯏꯁꯨ ꯑꯥꯎ ꯌꯥꯝ ꯂꯥꯛꯑꯦ ꯑꯩꯈꯣꯏꯒꯤꯁꯨ ꯅꯣꯡꯗꯤ ꯆꯨꯗꯦ ꯑꯗꯨꯕꯨ
ꯋꯦꯗꯔꯁꯦ ꯅꯨꯡꯉꯥꯏꯇꯦꯅꯦ
ꯑꯣ ꯁꯥꯕ ꯍꯦꯟꯅꯁ ꯅꯨꯡꯉꯥꯏꯗ꯭ꯔꯣ
ꯁꯥꯕꯁꯤꯅ ꯑꯃꯨꯛꯀ ꯅꯨꯡꯉꯥꯏꯇꯕ ꯑꯃꯨꯛ ꯅꯣꯡ ꯆꯨꯔꯁꯨ ꯑꯃꯨꯛ ꯅꯨꯡꯉꯥꯏꯇꯕ
ꯍꯤ ꯍꯤ ꯁꯥꯕꯦꯅ ꯆꯨꯕꯅ ꯐꯩꯗ ꯇꯨꯝꯕ ꯅꯨꯡꯉꯥꯏꯌꯦꯕ
ꯁꯥꯕꯅ ꯍꯦꯔꯦꯗ ꯐꯩꯌꯦꯕ
ꯅꯠꯇꯦ ꯆꯨꯕꯅ ꯐꯩꯌꯦꯕ ꯁꯥꯕꯗꯣ ꯂꯩꯕ ꯅꯨꯡꯉꯥꯏꯇꯦꯅ
ꯍꯣꯏ ꯅꯣꯡ ꯆꯨ ꯅꯣꯡ ꯆꯨꯔꯗꯤ ꯈꯔꯕꯨꯗꯤ ꯏꯪꯉꯦꯅ ꯅꯨꯡꯁꯥ ꯁꯥꯔꯗꯤ ꯁꯥꯕꯗꯤꯅ ꯑꯃꯨꯛ ꯇꯨꯝꯕ ꯌꯥꯗꯕ
ꯎꯝ ꯌꯨꯝꯗ ꯑꯗꯨꯝ ꯂꯩꯕ꯭ꯔꯣ
ꯍꯧꯖꯤꯛꯇꯤ ꯑꯩꯈꯣꯏ ꯏꯃꯥꯟꯅꯕ ꯑꯩꯈꯣꯏ ꯗꯨꯀꯥꯟꯗ ꯑꯗꯨꯝ ꯂꯩꯌꯦ ꯃꯣꯏ ꯗꯨꯀꯥꯟ ꯑꯃꯀꯣ
ꯑꯣ
ꯑꯦ ꯃꯣꯏ ꯃꯅꯥꯛꯇ ꯑꯗꯨꯝ ꯊꯣꯛꯑꯦꯗ
ꯑꯆꯥꯄꯠ ꯔꯣ ꯐꯔꯣꯟꯒꯔ
ꯑꯩꯈꯣꯏ ꯀꯩꯅꯣꯒꯤꯅꯤꯅ ꯏꯁꯇꯦꯁꯅꯔꯤꯒꯤ ꯕꯨꯛꯁꯀꯨꯝꯕ ꯖꯦꯔꯣꯛꯁ ꯇꯧꯕ
ꯆꯠꯄꯣ ꯇ ꯑꯣꯏꯔꯗꯤ ꯌꯥꯝ ꯌꯥꯝ ꯆꯥꯎꯋꯦ ꯍꯥꯏꯒꯦ ꯇꯕꯅꯤꯗ
ꯄꯦꯄꯔꯃꯛꯇꯤ ꯆꯥꯕ ꯌꯥꯗ꯭ꯔꯦꯅ ꯑꯗꯨꯒꯤ ꯎꯄꯥꯏ ꯂꯩꯇꯦ ꯁꯤꯗꯤ ꯀꯩ ꯃꯊꯦꯜ ꯆꯥꯔꯒꯦ ꯑꯌꯨꯛꯀꯤ
ꯑꯌꯨꯀꯤ ꯑꯂꯨ ꯗꯜ ꯆꯥꯏ ꯅꯣꯏꯗꯤ ꯍꯪꯗ ꯅꯨꯡꯇꯤ ꯆꯥꯕꯌꯦꯀꯣ ꯃꯍꯥꯎꯁꯨ ꯈꯪꯗ꯭ꯔꯦ ꯍꯧꯖꯤꯛꯇꯤ
ꯁꯒꯣꯜ ꯍꯋꯥꯏ ꯍꯥꯏꯕ꯭ꯔꯥ ꯑꯗꯨ ꯆꯥꯏ
ꯑꯣ ꯍꯥꯎꯅꯤ ꯍꯥꯎꯅꯤ
ꯍꯋꯥꯏꯇꯦꯗ ꯇꯒꯣꯜ ꯍꯋꯥꯏꯗꯤ ꯆꯥꯅꯤꯡꯗꯦ ꯃꯨꯁꯔꯤ ꯃꯨꯁꯨꯔꯤꯒꯨꯝꯕꯗꯤ
ꯑꯗꯨ ꯐꯖ ꯐꯖꯅ ꯊꯣꯡꯕꯗꯨꯗꯤ ꯍꯥꯎꯋꯤꯗ
ꯑꯣ ꯐꯖꯅ ꯊꯣꯡꯉꯒꯗꯤ ꯍꯥꯎꯋꯦꯗ ꯑꯗꯨꯕꯨ ꯑꯩꯗ ꯁꯒꯣ ꯍꯋꯥꯏ ꯄꯥꯛ ꯆꯥꯅꯤꯡꯗꯕ ꯆꯥꯕꯨꯗꯤ ꯆꯥꯏ
ꯑꯥ
ꯀꯣꯂꯦꯖ ꯀꯩꯀꯥꯗꯤ ꯂꯣꯏꯕꯤꯔꯕꯣ
ꯍꯧꯕꯗ ꯉꯥꯏꯔꯤ
ꯑꯣ ꯑꯗꯨꯗꯤ ꯀꯩꯅꯣꯅꯤꯅꯦ ꯀ꯭ꯂꯥꯁ ꯀꯩꯀꯥ ꯆꯠꯂꯝꯕꯅꯤꯅ
ꯑꯎ ꯖꯠꯂꯦ ꯅꯪꯗꯤ
ꯑꯩ ꯆꯍꯤ ꯑꯍꯨꯝ ꯐꯥꯔꯛꯇꯧꯔꯦ ꯂꯣꯏꯁꯤꯟꯕ
ꯑꯣ
ꯗꯤꯁꯤꯌꯥꯅ ꯍꯥꯏꯔꯗꯤ ꯆꯍꯤ ꯑꯍꯨꯝ ꯐꯥꯔꯅꯤ ꯃꯥꯁꯇꯔ ꯇꯝꯊꯥꯗ꯭ꯔꯦꯗ ꯃꯥꯁꯇꯔ ꯇꯝꯅꯤꯡꯗ꯭ꯔꯦꯗ ꯑꯇꯣꯞꯄ ꯑꯉꯝ ꯑꯉꯝꯕꯀꯣ ꯑꯗꯨꯝ ꯊꯕꯛ ꯊꯤꯔꯦ
ꯑꯥ ꯌꯥꯎꯗ ꯑꯗꯨꯅ ꯐꯥꯏꯗ ꯃꯥꯁꯇꯔ ꯇꯝ ꯇꯝꯕ ꯀꯥꯟꯗ ꯍꯜꯟꯅꯨꯔꯅꯦꯕ
ꯍꯣꯏ ꯃꯥꯁꯇꯔ ꯇꯝꯃ ꯀꯥꯟꯗꯅ ꯄꯤ ꯑꯩꯆ ꯗꯤ ꯐꯪꯕ꯭ꯔꯕꯨ ꯍꯥꯟꯅ ꯍꯜꯂꯨꯔꯅꯤ
ꯍꯥꯅꯨꯕꯤ ꯄꯤꯑꯆꯗꯤ ꯐꯪꯒꯅꯤ ꯑꯗꯨꯗꯤ
ꯀ꯭ꯂꯥꯁ ꯃꯟꯗꯦꯗꯗꯤ ꯆꯠꯂꯝꯅꯤꯅꯟꯗꯦ ꯃꯟꯗꯦ ꯁꯦꯇꯔꯗꯦꯗꯤ ꯁꯨꯇꯤ ꯑꯣꯏꯔꯕꯝꯅꯤ ꯅꯣꯏ
ꯍꯝ ꯆꯠꯂꯦ ꯁꯥꯇ꯭ꯔꯗꯦ ꯁꯨ
ꯑꯣ
ꯑꯗꯨꯝ ꯆꯠꯂꯦꯗ ꯑꯥ ꯁꯀꯦꯟ ꯁꯀꯦꯟ ꯑꯥꯎ
ꯑꯣꯀꯦ ꯁꯦꯇꯔꯗꯦ ꯍꯥꯏꯁꯦ ꯁꯦꯀꯦꯟ ꯁꯇꯔꯗꯦꯒꯨꯝꯕꯅ ꯁꯨꯇꯤ ꯑꯣꯏꯕ ꯑꯣꯀꯦ ꯌꯥꯝꯅ ꯐꯩ ꯀꯩ ꯑꯣꯅꯔꯁꯇ
ꯑꯩꯒꯤꯁꯦ ꯑꯣ ꯀꯃꯨꯅꯤꯇꯤꯒꯤꯅ ꯈꯪꯉꯝꯃꯣꯏꯗ ꯈꯪꯒꯗ꯭ꯔꯥ ꯑꯎ ꯗꯤ ꯑꯦꯝ ꯗ ꯑꯥꯎ ꯑꯥꯎ ꯑꯥꯎ
ꯑꯠꯆꯥ ꯑꯗꯨꯗꯤ ꯗꯤ ꯑꯦꯝ ꯌꯨꯅꯤꯕꯔꯁꯤꯇꯤ ꯇꯥꯔꯦꯅꯦ
ꯑ ꯑꯗꯨꯗꯅꯤ
ꯑꯩꯅ ꯃꯅꯤꯄꯨꯔ ꯌꯨꯅꯤꯚꯔꯁꯤꯇꯤꯗ ꯂꯣꯏꯁꯤꯟꯕ
ꯑꯣ
ꯀꯩꯅꯣ ꯃꯅꯤꯄꯨꯔ ꯌꯨꯅꯤꯚꯔꯁꯤꯇꯤ ꯍꯥꯟꯅꯗꯤ ꯁꯕꯖꯦꯛꯁꯦ ꯑꯩꯈꯣꯏ ꯃꯔꯤ ꯃꯉꯥ ꯅꯠꯇꯦ ꯑꯍꯨꯝ ꯑꯍꯨꯝꯒꯨꯝꯕ ꯀꯝꯄꯜꯁꯔꯤꯗꯤ ꯈꯟꯍꯜꯂꯦꯕ ꯑꯗꯨꯕꯨ ꯀꯩꯅꯣ ꯊꯥꯔꯠ ꯁꯦꯝ ꯊꯥꯔꯠ ꯏꯌꯥꯔ ꯇꯧꯕ ꯃꯇꯝꯗ ꯑꯗꯨꯗꯨꯅ ꯑꯩꯈꯣꯏꯅ ꯑꯃꯨꯛꯀ ꯑꯣꯟꯅꯔꯁꯤ ꯑꯣꯅꯔꯁꯀꯤ ꯁꯕꯖꯦꯛꯇꯣ ꯊꯤꯒꯗꯕ ꯊꯥꯔꯠ ꯌꯔꯗꯒꯤ ꯍꯣꯏ ꯊꯥꯔꯠ ꯏꯌꯥꯔ ꯍꯥꯏꯁꯦ ꯐꯤꯐꯀ ꯁꯤꯛꯁꯅꯦꯕꯀꯣ ꯁꯦꯃꯤꯁꯇꯔꯁꯦ ꯐꯤꯐꯀ ꯁꯤꯛꯁꯇꯒꯤ ꯑꯩꯈꯣꯏꯅ ꯑꯃꯨꯛꯀ ꯈꯟꯒꯗꯕ ꯀꯩꯅꯣꯗ ꯁꯕꯖꯦꯛꯇ ꯑꯦꯝ ꯌꯨꯒꯤꯗꯤ ꯈꯔ ꯅꯨꯡꯉꯥꯏꯇꯦꯗ ꯅꯨꯡꯉꯥꯏꯇꯦ ꯍꯥꯏꯕꯗꯤ ꯁꯕꯖꯦꯛꯇꯣ ꯑꯍꯨꯝ ꯑꯍꯨꯝꯒꯨꯝꯕ ꯇꯝꯁꯤꯜꯂꯒ ꯑꯣ ꯐꯤꯐ ꯐꯤꯐꯀ ꯁꯤꯛꯁ ꯁꯦꯃꯤꯁꯇꯔꯗꯗꯤ ꯅꯨꯡꯉꯥꯏꯇꯦ ꯑꯗꯣ ꯍꯧꯖꯤꯛ ꯑꯃꯈꯛꯇ ꯈꯜꯂꯦ
ꯑꯥ ꯑꯗꯨꯗꯤ ꯂꯨꯝꯅꯤꯀꯣ ꯍꯥꯏꯗꯤ ꯑꯩꯈꯣꯏꯒꯤ ꯍꯦꯟꯅ
ꯈꯔꯕꯨꯗꯤ ꯂꯨꯏꯏ ꯍꯣꯏ ꯁꯕꯖꯦꯛ ꯑꯍꯨꯝ ꯑꯍꯨꯝ ꯄꯥꯕꯅꯤꯅ ꯁꯕꯖꯦꯛ ꯑꯍꯨꯝ ꯃꯅꯨꯡꯗ ꯑꯗꯨꯁꯨ ꯃꯥꯒꯤ ꯕꯨꯛꯁꯇꯣ ꯑꯍꯨꯝ ꯑꯅꯤ ꯑꯍꯨꯝ ꯑꯗꯨꯝ ꯂꯥꯛꯑꯦꯕ
ꯑꯥ ꯑꯗꯨꯗꯤ ꯂꯥꯏꯔꯛ ꯀꯣꯂꯦꯖ ꯀꯥꯕ ꯀꯥꯟꯗꯗꯤ ꯂꯥꯏꯔꯤꯛ ꯀꯟꯅ ꯄꯥꯔꯝꯅꯤ ꯍꯦ
ꯀꯗꯥꯏ ꯂꯥꯏꯔꯤꯛ ꯄꯥꯒ ꯄꯥꯅꯤꯡꯗ ꯑꯗꯨꯝ ꯇꯣꯛꯑꯦ
ꯕꯦꯛ ꯄꯦꯄꯔꯄꯨ ꯆꯥꯎꯥꯕꯔ
ꯕꯦꯛꯄꯨꯗꯤ ꯆꯥꯔꯛꯇꯦꯗ ꯏꯃꯥꯟꯅꯕ ꯈꯔꯗꯤ ꯆꯥꯏ ꯑꯗꯨ ꯑꯩ ꯕꯦꯛꯗꯤ ꯆꯥꯗ꯭ꯔꯦ ꯑꯗꯨꯝ ꯄꯥꯁꯃꯥꯔꯛꯇ ꯄꯥꯁꯃꯥꯔꯛꯀꯤ ꯈꯛꯇ ꯑꯗꯨꯝ ꯐꯔꯝꯃꯒ ꯑꯗꯨꯝ ꯇꯣꯛꯑꯦ
ꯑꯩꯗ ꯀꯣꯂꯦꯖꯄꯨꯗꯤ ꯕꯦꯛ ꯄꯦꯄꯔ ꯆꯥꯗ꯭ꯔꯗꯤ ꯌꯥꯔꯦ ꯑꯗꯨꯅ
ꯕꯦꯛ ꯄꯦꯄꯔꯕꯨꯗꯤ ꯆꯥꯕ ꯌꯥꯏꯗ ꯈꯔ ꯋꯥꯏꯗꯅ ꯑꯦꯛꯖꯥꯝ ꯃꯇꯝ ꯂꯥꯛꯄ ꯃꯇꯝꯗ ꯕꯦꯛꯀꯤꯁꯨ ꯑꯃꯨꯛ ꯊꯥꯛꯑꯅꯤ ꯍꯧꯖꯤꯛ ꯀꯥꯔꯤꯕꯒꯤꯁꯨ ꯑꯃꯨꯛꯀ ꯊꯥꯒꯅꯤ ꯄꯩꯁꯥꯁꯨ ꯑꯃꯨꯛ ꯇꯤꯡꯉꯤꯅ
ꯑꯥ ꯀꯣꯂꯦꯖ ꯕꯩ ꯕꯦꯄꯔ ꯆꯥꯗꯅ ꯀꯣꯂꯦꯖ ꯂꯩꯁꯤꯟꯕ ꯍꯥꯏꯁꯦ
ꯎꯝ ꯑꯗꯨꯗꯤ ꯑꯗꯨꯗꯤ ꯏꯀꯥꯏꯅꯤꯉꯥꯏꯅꯤ ꯍꯟꯗꯛꯅ ꯀꯥꯕ ꯍꯧꯅꯦ ꯍꯥꯏꯕ
ꯅꯠꯇꯦ ꯁꯦꯀꯦꯟ ꯑꯩꯈꯣꯏ ꯑꯩꯈꯣꯏꯒꯤꯁꯤꯗ ꯖꯦꯅꯦꯔꯦꯜꯒꯤ ꯍꯦꯟꯅ ꯇꯥꯞꯄꯦꯕꯀꯣ ꯑꯦꯛꯖꯥꯝꯁꯤꯡꯁꯦ
ꯑꯣ
ꯊꯥꯔꯒ ꯍꯧꯖꯤꯛ ꯁꯦꯀꯦꯟ
ꯑꯣꯀꯦ ꯑꯣꯀꯦ ꯑꯗꯨꯗꯤ ꯍꯧꯖꯤꯛ ꯀꯥꯔꯤꯁꯦ ꯁꯦꯀꯦꯟ ꯁꯦꯃꯤꯁꯇꯔ
ꯑꯎ
ꯎꯝ
ꯑꯩꯈꯣꯏꯗ ꯔꯤꯖꯜꯁꯨ ꯄꯤꯗ꯭ꯔꯦ ꯊꯥꯕꯗꯣ ꯐꯦꯞ ꯃꯥꯔꯁꯇ ꯑꯣꯏꯔꯝꯅꯦ ꯊꯥꯕꯗꯨ ꯑꯩꯈꯣꯏ ꯏꯔꯥꯡ ꯊꯣꯛꯑꯦꯕ ꯈꯤꯇꯪ ꯑꯩꯈꯣꯏꯒꯤ ꯀꯣꯂꯦꯖꯀꯤꯀꯣ ꯑꯦꯛꯖꯥꯝ ꯊꯥ ꯑꯦꯛꯖꯥꯝ ꯃꯅꯨꯡꯗ ꯑꯗꯨꯒꯤ ꯑꯃꯨꯛ ꯄꯣꯁꯄꯣꯟ ꯇꯧꯕ ꯀꯩꯅꯣ ꯑꯗꯨꯝ ꯃꯇꯝ ꯌꯥꯝ ꯆꯪꯈ꯭ꯔꯦ ꯃꯇꯝ ꯌꯥꯝ ꯆꯪꯈ꯭ꯔꯦꯕ ꯑꯩꯈꯣꯏꯒꯤ
ꯎꯝ
ꯊꯥ ꯑꯃꯗ ꯍꯦꯜꯂꯝꯒꯅꯤ ꯑꯩꯈꯣꯏꯅ ꯑꯦꯛꯖꯥꯝ ꯊꯥꯕꯗꯣ
ꯑꯗꯨꯗꯤ ꯀꯩꯅꯣꯗ ꯎꯝ ꯎꯝ ꯗꯤ ꯑꯦꯝ ꯀꯥꯕ ꯃꯇꯝꯗ ꯗꯤ ꯑꯦꯝ ꯀꯣꯂꯦꯖ ꯀꯥꯔꯗꯤ ꯑꯅꯛꯄꯗ ꯂꯩꯔꯝꯕꯅꯤꯅ ꯀꯣꯂꯦꯖ ꯃꯅꯥꯛꯇ ꯈꯔ ꯅꯛ
ꯎ ꯌꯥꯝꯂ ꯂꯞꯄꯗꯤ ꯅꯠꯇꯕ ꯈꯣꯡꯅ ꯑꯗꯨꯝ ꯆꯠꯄ ꯌꯥꯕꯦ
ꯒꯤ ꯂꯝꯕꯤꯅꯦꯕ ꯑꯁ ꯅꯨꯡꯉꯥꯏꯇꯦꯅꯦ ꯗꯤ ꯑꯦꯝꯒꯤ ꯂꯝꯕꯤꯗꯨꯁꯨ ꯁꯦꯝꯕ ꯁꯦꯝꯕꯗꯤ ꯂꯣꯏꯁꯤꯜꯂꯛꯑꯦ ꯑꯗꯨ ꯑꯁ ꯒꯥꯔꯤ ꯊꯧꯕ ꯃꯇꯝꯗ ꯎꯝ ꯒꯥꯔꯤ ꯑꯆꯧꯕꯒꯨꯝꯕ ꯊꯧꯔꯤꯀꯣ
ꯎꯝ ꯅꯪꯁꯨ ꯑꯗꯨ ꯑꯗꯨꯝ ꯂꯥꯛꯄ꯭ꯔꯥ
ꯑꯗꯨ ꯂꯝꯕꯤꯗ ꯑꯗꯨꯝ ꯆꯠꯂꯦ ꯍꯣꯏ ꯑꯩꯁꯨ ꯀ꯭ꯂꯥꯁ ꯆꯠꯄꯅꯤꯅ ꯑꯗꯨ ꯂꯝꯕꯤꯗ ꯆ ꯌꯥꯗꯕ ꯑꯃꯔꯣꯝꯗꯣ ꯀꯩꯅꯣꯔꯣꯝ ꯀꯩꯅꯣ ꯆꯦ ꯑꯦꯝ ꯕꯤ ꯁꯤ ꯔꯣꯝꯗꯣ
ꯑꯣ ꯑꯣ ꯑꯣ
ꯆꯠꯂꯗꯤ ꯑꯃꯨꯛꯀ ꯂꯥꯞꯄ ꯑꯩꯒꯤꯗꯤ ꯈꯜꯂꯛꯄꯗꯗꯤ ꯑꯗꯨꯔꯣꯝꯅ ꯅꯛꯄ ꯑꯗꯨꯕꯨ ꯆꯠꯄ ꯃꯇꯝꯗꯗꯤ ꯗꯤ ꯑꯦꯝꯔꯣꯝꯅ ꯅꯛꯄ
ꯑꯣ ꯅꯊꯟꯇ ꯂꯩꯕ꯭ꯔꯣ ꯐꯦꯃꯤꯂꯤꯒ ꯂꯩꯕ꯭ꯔꯣ
ꯐꯦꯃꯤꯂꯤꯒ ꯂꯩꯌꯦꯗ ꯑꯩꯗꯤ
ꯑꯣ
ꯄꯔꯃꯤꯅꯦꯟ ꯑꯣꯏꯅ ꯍꯧꯖꯤꯛ ꯑꯗꯨꯝ ꯂꯩꯌꯦꯗ
ꯑꯣ
ꯐꯦꯃꯤꯂꯤꯒ ꯅꯪꯗꯤ ꯅꯨꯄꯤ ꯊꯤꯗ꯭ꯔꯤꯗ ꯑꯉꯥꯡ ꯑꯣꯏꯗ꯭ꯔꯤꯗ ꯃꯇꯝ ꯌꯥꯝ ꯋꯥꯠꯂꯤ ꯏꯍꯦ ꯑꯗꯨꯒꯤ ꯋꯥꯗꯨꯗꯤ ꯀꯣꯟꯅ ꯑꯗꯨꯝ ꯃꯔꯥꯏꯅ ꯂꯥꯛꯆꯔꯅꯤ
ꯑꯩꯗꯤ
ꯑꯩꯈꯣꯏꯗꯤ ꯊꯤꯗ꯭ꯔꯤꯗ
ꯅꯨꯄꯥ ꯊꯤꯗ꯭ꯔꯤ
ꯑꯩꯅ ꯅꯨꯄꯥ ꯊꯤꯗꯧꯕ ꯀꯣ ꯌꯨꯝ ꯄꯟꯗꯅ ꯑꯩꯅ ꯑꯩꯅ ꯅꯨꯄꯥ ꯄꯨꯣꯔꯥꯛꯇꯧꯕꯅꯦꯕ ꯌꯨꯝꯗ
ꯑꯣ ꯅꯪꯅ ꯅꯨꯄꯥ ꯄꯨꯔꯛꯇꯣꯏꯕ
ꯑꯧ
ꯌꯥꯝ ꯅꯩꯅꯥ ꯑꯗꯨꯗꯤ
ꯅꯪꯗꯤ ꯅꯇꯣꯡꯇ ꯂꯩꯕꯣ
ꯅꯠꯇꯦ ꯑꯩꯈꯣꯏ ꯗꯥꯗꯥꯒ ꯅꯠꯇꯦ ꯗꯥꯗꯥꯒ ꯔꯦꯟꯠꯇ ꯂꯩꯕꯅꯤ
ꯑꯣ ꯑꯆꯥ ꯑꯠꯆꯥ ꯅꯣꯏ ꯗꯥꯗꯥꯗꯤ ꯀꯩꯅꯣ ꯀꯩ ꯊꯕꯛ ꯇꯧꯕ꯭ꯔꯣ
ꯀꯣꯆꯤꯡ ꯑꯃ ꯆꯠꯂꯦ
ꯑꯣꯀꯦ ꯃꯥꯗꯤ ꯅꯨꯄꯤ ꯊꯤꯔꯝꯈꯤꯔꯣꯏꯅ ꯑꯗꯨꯗꯤ
ꯊꯤꯗ꯭ꯔꯤꯌꯦ ꯑꯉꯥꯡꯅꯦ ꯊꯤꯗ꯭ꯔꯤꯌꯦ ꯑꯩꯒꯤ ꯃꯊꯛꯇ ꯂꯩꯌꯦꯅꯦ ꯑꯉꯥꯡ ꯑꯉꯥꯡ
ꯑꯣ ꯑꯣ ꯈꯨꯟꯗꯗꯤ ꯆꯠꯅꯤꯡꯗ꯭ꯔꯣ
ꯆꯠꯅꯤꯡ ꯆꯠꯁꯨ ꯆꯠꯅꯤꯡ ꯌꯥꯝ ꯆꯠꯅꯤꯡꯕꯗꯤ ꯅꯠꯇꯦ ꯆꯠꯄꯁꯨ ꯌꯥꯗ꯭ꯔꯦ ꯍꯧꯖꯤꯛꯀꯥꯟꯗꯤ
ꯎꯝ ꯅꯨꯡꯉꯥꯏꯇꯦꯅꯦ ꯀꯣ
ꯎꯝ ꯆꯠꯂꯁꯨ ꯂꯝꯕꯤꯁꯦ ꯅꯥꯍꯟ ꯆ ꯑ ꯂꯝꯕꯤꯗ ꯆꯠꯄ ꯌꯥꯗ꯭ꯔꯦꯕ ꯑꯗꯨꯒꯤ ꯄꯩꯁꯥꯁꯨ ꯆꯪꯡꯒꯅꯤ ꯆꯠꯄꯁꯨ ꯐꯖꯅ ꯆꯠ ꯍꯥꯏꯗꯤ ꯐ꯭ꯔꯤ ꯑꯣꯏꯅ ꯆꯠꯄ ꯌꯥꯗ꯭ꯔꯦꯕꯀꯣ
ꯍꯣꯏ ꯍꯣꯏ ꯆꯦꯛꯀꯤꯡꯖꯨ ꯌꯥꯝ ꯀꯜꯂꯦ
ꯑꯥ ꯎꯄꯥꯏ ꯂꯩꯇ꯭ꯔꯦ ꯈ꯭ꯔꯤꯁꯃꯥꯁꯇꯁꯨ ꯑꯗꯨꯝ ꯂꯩꯕ ꯇꯥꯔꯦ ꯁꯤꯗ
ꯑꯣꯀꯦ ꯑꯗꯨꯗꯤ ꯈ꯭ꯔꯤꯁꯃꯥꯁ ꯀꯨꯝꯕ ꯃꯇꯝꯗ ꯈꯛꯇꯅ ꯈꯨꯟꯗ ꯑꯃꯨꯛ ꯆꯠꯄ ꯇꯥꯔꯦꯅꯦ
ꯑꯥꯎ ꯑꯩꯈꯣꯏꯗꯤ ꯑꯗꯨꯝ ꯇꯧꯕꯅꯦ ꯂꯥꯞꯄꯦꯕ ꯑꯗꯨꯒꯤ ꯄꯨꯡ ꯆꯠꯇ ꯆꯠꯕ ꯌꯥꯗꯦꯕ
ꯑꯣ ꯈꯨꯟꯁꯦ ꯑꯗꯨꯗꯤ ꯌꯥꯝ ꯂꯥꯞꯄ꯭ꯔꯣ
ꯎꯝ ꯍꯣꯜꯗꯦ ꯍꯣꯜꯗꯦ ꯖ꯭ꯔꯣꯅꯤꯅꯦ
ꯑꯗꯨꯗꯤ ꯐꯥꯏꯚ ꯑꯋꯥꯔꯁ ꯐꯥꯎ ꯊꯧꯔꯝꯅꯤꯅ ꯒꯥꯔꯤ ꯒꯥꯔꯤꯗꯤ ꯊꯧꯕ
ꯑꯁ ꯐꯥꯏꯚ ꯑꯥꯋꯥꯔꯁ ꯍ ꯀꯟꯅ ꯊꯧꯔꯗꯤꯀꯣ ꯑꯗꯨꯕꯨ ꯁꯤꯛꯁ ꯁꯚꯦꯟꯗꯤ ꯑꯗꯨꯝ ꯌꯥꯎꯕꯅꯤꯗ
ꯑꯌꯨꯛꯇ ꯆꯠꯂꯗꯤ ꯄꯨꯡ ꯑꯃ ꯑꯅꯤꯗ ꯌꯧꯕꯗꯣ
ꯑꯃ ꯑꯅꯤꯗꯤ ꯌꯧꯔꯣꯏ
ꯑꯌꯨꯛ ꯐꯥꯏꯚꯇꯒꯤ ꯆꯠꯂꯗꯤ ꯁꯤꯛꯁ ꯁꯚꯦꯟ ꯑꯩꯠ ꯅꯥꯏꯟ ꯇꯦꯟ ꯑꯥ ꯑꯗꯨꯗꯤ ꯇꯦꯟ ꯏꯂꯚꯦꯟꯗꯨꯗ ꯌꯧꯔꯝꯃꯅꯤ
ꯌꯥꯎꯔꯔꯣꯏꯕ ꯂꯥꯞꯄꯅꯦ ꯄꯨꯡ ꯁꯚꯦꯟ ꯑꯥꯋꯔꯁ ꯑꯦꯠ ꯑꯋꯥꯔꯁ ꯑꯗꯨ ꯑꯗꯨꯝ ꯀꯩꯅꯣ ꯇꯧꯕꯅꯦ ꯖꯔꯅꯤ ꯎꯝ ꯆꯠꯆꯪ ꯆꯪꯔꯗꯩ ꯄꯩꯁꯥꯁꯨ ꯆꯪꯉꯦ ꯅꯣꯏꯗꯤ ꯅꯣꯏ ꯅꯣꯏꯗꯤ ꯑꯗꯨ ꯑꯗꯨ ꯑꯗꯨꯝ ꯂꯩꯕ꯭ꯔꯣ ꯈ꯭ꯔꯤꯁꯃꯥꯁꯇꯁꯨ
ꯍꯣꯏ ꯁꯤꯗꯤ ꯑꯩꯈꯣꯏꯒꯤ ꯄꯔꯃꯅꯦꯟ ꯑꯗꯨꯝ ꯇꯥꯔꯦ
ꯑꯗꯨ ꯑꯗꯨꯗꯤ ꯄꯣꯛ ꯂꯥꯛꯄ
ꯑꯗꯨꯗꯤ ꯑꯗꯨꯗꯤ ꯄꯣꯛꯣꯔꯛꯄ ꯅꯠꯇ꯭ꯔꯦ ꯁꯤꯗ ꯄꯣꯛꯄ
ꯑꯗꯦ ꯑꯗꯨꯗ ꯑꯗꯨ ꯑꯗꯨꯗ ꯍꯥꯏꯅꯦ
ꯑꯩꯈꯣꯏꯗꯤ ꯏꯝꯐꯥꯜ ꯏꯝꯐꯥꯜ ꯃꯆꯥ ꯍꯥꯏꯕ ꯇꯥꯔꯦꯅꯦ ꯁꯤꯗꯤ ꯄꯣꯛꯑꯒ ꯁꯤꯗꯒꯤ ꯍꯧꯔꯛꯈ꯭ꯔꯕꯅꯤꯅ ꯄꯤꯡ ꯃꯆꯥꯁꯨ ꯍꯥꯏꯕ ꯌꯥꯏ ꯑꯩꯈꯣꯏ ꯒ꯭ꯔꯥꯟ ꯐꯥꯗꯔ ꯑꯩꯈꯣꯏꯀꯣ ꯃꯣꯏꯗꯤ ꯆꯤꯡꯗꯒꯤ ꯂꯥꯛꯄꯅꯦꯕ
ꯑꯗꯨ ꯅꯣꯏꯗꯤ ꯑꯗꯨ ꯅꯣꯏ ꯒ꯭ꯔꯥꯟꯐ꯭ꯥꯗꯔ ꯍꯣꯏꯗ ꯑꯗꯨ ꯁꯨꯝꯆꯠ ꯆꯠꯇ꯭ꯔꯥ
ꯆꯠꯂꯦ ꯍꯣꯏ ꯆꯠꯂꯦ
ꯑꯗꯨꯗꯤ ꯅꯨꯡꯉꯥꯏꯅ
ꯑꯗꯨꯝ ꯃꯔꯃꯛꯇ ꯆꯠꯂꯦꯗ ꯅꯨꯡꯇꯤ ꯆꯍꯤ ꯈꯨꯗꯤꯡꯒꯤꯗꯤ ꯆꯠ ꯆꯠꯄꯗꯤ ꯅꯠꯇꯦ ꯑꯗꯨ ꯄ꯭ꯔꯣꯒ꯭ꯔꯥꯝꯒꯨꯝꯕ ꯂꯨꯍꯣꯡꯕꯒꯨꯝꯕ ꯂꯩꯔꯗꯤ ꯑꯗꯨꯝ ꯆꯠꯂꯦ
ꯆꯠꯂꯣ ꯈꯨꯟ ꯈꯨꯟꯒꯪꯒꯤ ꯈꯨꯟꯒꯤ ꯂꯥꯏꯞ ꯏꯁꯇꯥꯏꯜꯗꯣ ꯅꯨꯡꯉꯥꯏꯕꯅꯦ
ꯐꯔꯦ ꯑꯗꯨꯗꯤ ꯑꯩ ꯊꯕꯛꯀꯤ ꯑꯃ ꯀꯧꯔꯤꯌꯦ ꯑꯩ ꯊꯣꯛꯈꯤꯒꯦꯀꯣ ꯀꯅ ꯄꯥꯎ ꯐꯥꯎꯅꯁꯦ ꯑꯗꯨꯗꯤ
ꯑꯥ
ꯑꯣꯀꯦ ꯊꯝꯃꯦ ꯀꯣ